ꯇꯥꯏꯌꯦ ꯇꯥꯏꯌꯦ ꯅꯪ ꯈꯣꯟꯖꯦꯜꯁꯤꯗꯤ ꯑꯁ ꯌꯥꯝ ꯁꯦꯡꯅꯔꯇꯥ
ꯍꯝ ꯈ ꯇꯧꯔꯒ
ꯍ
ꯍꯣꯏꯗꯅꯤꯔ
ꯂꯝꯕꯤꯗ ꯆꯠꯊꯣꯛ ꯆꯠꯁꯤꯟ ꯑꯗꯨꯝ ꯇꯧꯔꯦ
ꯅꯨꯡꯉꯥꯏꯕ꯭ꯔꯥ
ꯡꯁꯤꯦꯠꯀꯨꯝꯕꯁꯦ ꯌꯥꯝꯅ ꯅꯨꯡꯉꯥꯏ
ꯎꯝ ꯑꯁꯣ ꯏꯃꯖꯠꯅꯤꯗꯅ
ꯝ ꯆꯂꯣꯅꯁꯨ
ꯑꯩꯈꯣꯏꯁꯦ ꯃꯤ ꯀꯅꯥꯁꯨ ꯃꯄꯥꯟ ꯊꯣꯛꯅꯗꯦ ꯃꯃꯜꯗꯤ
ꯃꯇꯝ ꯐꯠꯇꯕꯒꯤꯔꯥ
ꯇꯝ ꯐꯠꯇ ꯊꯦꯡꯒꯦ ꯀꯅꯥꯁꯨ ꯊꯣꯛꯅꯗꯦ
ꯑ
ꯍꯥꯟꯅ ꯁ꯭ꯀꯨꯜ ꯀꯥꯔꯤꯀꯥꯟꯗꯗꯤ ꯏꯃꯥꯟꯕꯤꯁꯤꯡꯗꯣ ꯍꯦꯛ ꯆꯠꯄꯗꯣ
ꯀꯝꯆꯠ ꯑꯩꯗꯤ ꯑꯩꯈꯣꯏꯗꯤ ꯁ꯭ꯀꯨꯜ ꯀꯥꯔꯤꯉꯩꯗ ꯊꯥꯏꯅ ꯀꯥꯔꯤꯉꯩꯗꯨꯗꯀꯣ ꯑꯗꯣ ꯇꯧꯋꯦꯗꯅ ꯕꯔꯥ ꯑꯗꯨꯝ ꯂꯩꯑꯦꯗꯅ ꯑꯩꯈꯣꯏꯗꯤ ꯑꯁ ꯑꯗꯨ ꯃꯇꯝꯗꯣ ꯍꯧꯖꯤꯛ ꯍꯧꯖꯤꯛꯁꯦ ꯈꯜꯂꯨꯔꯗꯤ ꯌꯥꯝ ꯅꯨꯡꯁꯤꯌꯦ ꯍꯥꯏꯗꯤ ꯑꯗꯨ ꯃꯇꯝꯗꯗꯤ ꯌꯥꯝꯅ ꯀꯩꯅꯣ ꯇꯧꯅ ꯑꯁ ꯀꯞ ꯌꯥꯝ ꯍꯥꯏꯗꯤ ꯀꯞꯄꯁꯨ ꯄꯛꯇꯕꯀꯣ ꯍꯥꯏꯗꯤ ꯌꯥꯝ ꯀꯞꯅꯤꯡ ꯀꯞꯅꯤꯡ ꯇꯧꯕꯗꯣ
ꯑ ꯑ
ꯑꯥꯏꯗꯤ ꯏꯁꯤ ꯏꯁꯤ ꯀꯥꯂꯦꯟ ꯁꯨꯇꯤꯒꯨꯝꯕ ꯊꯥꯕ ꯃꯇꯝꯗꯗꯤ ꯗꯨꯝ ꯅꯨꯡꯉꯥꯏꯔꯦꯕ ꯊꯥꯕ ꯀ ꯉꯁꯤ ꯍꯥꯏꯗꯤ ꯉꯁꯤꯅ ꯊꯥ ꯊꯥꯕ ꯍꯧꯔꯗꯤ ꯉꯁꯤꯅ ꯍꯥꯏꯗꯤ ꯌꯥꯝ ꯅꯨꯡꯉꯥꯏꯕꯀꯣ ꯗꯣ ꯂꯣꯏꯕ ꯅꯨꯃꯤꯠꯇꯨꯅꯦ ꯑꯥꯏꯆ ꯌꯥꯝꯅ ꯀꯅꯣ ꯇꯧꯕꯗꯣ ꯑꯁ ꯍꯥꯏꯗꯤ ꯄꯣꯠ ꯆꯩꯖꯨ ꯑ ꯍꯧꯖꯤꯛꯇꯤ ꯃꯇꯝꯖꯨ ꯒꯥꯔꯤꯒꯨꯝꯕꯖꯨ ꯌꯥꯝ ꯆꯦꯜꯂꯦ ꯑꯗꯨ ꯃꯇꯝꯗꯗꯤ ꯑꯦꯐ ꯑꯥꯏ ꯑꯥꯔꯁꯨ ꯆꯦꯟꯗꯦ ꯑꯗꯨꯅ ꯑꯩꯁ ꯕꯦꯛꯇ ꯆꯦꯡꯒꯨꯝꯕ ꯄꯨꯔꯒꯀꯣ ꯆꯦꯡ ꯏꯟꯁꯥꯡꯅ ꯄꯤꯈ꯭ꯔꯛꯅꯤ ꯑꯗꯨꯝ ꯄꯨꯔꯒ ꯑꯁ ꯂꯝꯕꯤ ꯆ ꯀꯤꯂꯣꯃꯇꯔ ꯒꯨꯝꯕꯗꯣ ꯎꯝ ꯇꯔꯨꯛ ꯇꯔꯦꯠ ꯑꯗꯨꯝ ꯆꯠꯂꯦꯕ
ꯎꯝ
ꯌꯨꯝ ꯑꯩꯈꯣꯏ ꯂꯩꯐꯝꯗꯣ ꯌꯧꯔꯦ ꯑꯗꯨꯒ ꯑꯁ ꯌꯥꯝ ꯁꯥꯔ ꯀꯥꯟꯁꯤꯗꯀꯣ
ꯎꯝ
ꯎꯝ ꯐꯃꯨꯡꯗꯨꯁꯨ ꯃꯥꯁꯨ ꯃꯌꯥꯝ ꯂꯩ ꯑꯗꯨ ꯑꯁ ꯑꯩꯈꯣꯏ ꯁꯦꯡꯗꯣꯛꯑꯦ ꯍꯥꯏꯗꯤ ꯍꯤꯗꯥꯛꯀꯨꯝꯕ ꯃꯌꯥꯝ ꯀꯥꯞꯄꯒ ꯑꯁ ꯑꯗꯨ ꯅ ꯃꯦꯁ ꯗꯨꯅꯦ ꯑꯗꯨ ꯅꯨꯃꯤꯠꯇꯗꯤ ꯀꯥꯞꯄꯁꯨꯀꯣ ꯑꯗꯨꯝ ꯇꯨꯝꯃꯔꯣꯏ ꯃꯇꯝ ꯈꯔꯕꯨꯗꯤꯀꯣ
ꯎꯝ
ꯅꯨꯃꯤꯠ ꯑꯅꯤ ꯑꯍꯨꯝꯗꯤ ꯗꯨꯝ ꯇꯨꯞ ꯐꯖꯅ ꯅꯨꯡꯉꯥꯏꯅ ꯇꯨꯝꯕ ꯐꯪꯉꯣꯏ ꯌꯥꯝꯃꯟꯗꯅꯀꯣ ꯍꯥꯏꯗꯤ ꯐꯛꯂꯥꯡꯗꯖꯨ ꯂꯩꯕꯥꯛꯅ ꯁꯦꯝꯃꯦꯕ ꯑꯩꯈꯣꯏꯒꯤꯗꯤ
ꯎꯝ
ꯂꯩꯕꯥꯛꯅ ꯁꯦꯝꯕꯗꯨ ꯑꯗꯨꯝ ꯀꯔꯤ ꯍꯥꯏꯁꯤꯔꯥ ꯂꯩꯕꯥꯛꯇ ꯌꯥꯝꯅ ꯂꯩ ꯂꯩꯒꯟꯕꯅꯦ ꯁꯦ ꯃꯥꯁꯦ ꯏ ꯆꯨꯞꯄꯗꯣ ꯎꯝ
ꯎꯝ
ꯂꯩꯕꯥꯛ ꯑ ꯑꯩꯗꯤ ꯃꯀꯛ ꯃꯀꯛ ꯗꯨꯝ ꯊꯣꯛꯂꯩꯗꯅ
ꯎꯝ ꯎꯝ
ꯑꯗꯨꯗ ꯑꯁ ꯌꯥꯝ ꯂꯩꯒꯟꯕꯅꯦ
ꯑꯣ ꯈꯪꯗꯤꯌꯦ
ꯑꯗꯨ ꯃꯇꯝꯗꯤ ꯑꯁ ꯌꯥꯝ ꯀꯞꯅꯤꯡꯕꯅꯦ ꯀꯨꯝꯕꯗꯣ
ꯎꯝ
ꯗꯥꯡꯒꯨꯝꯕꯗꯗꯤ ꯑꯗꯨꯝ ꯆꯠꯂꯦꯕ ꯑꯩꯈꯣꯏ ꯌꯨꯝꯗꯒꯤ ꯆꯠꯄꯗꯣ ꯈꯔ ꯅꯨꯡꯁꯥꯗꯣ ꯈꯔꯛ ꯏꯪꯉꯀꯥꯟꯗ ꯆꯠꯂꯦ ꯑꯗ ꯑꯁ ꯌꯥꯝ ꯀꯞꯅꯤꯡꯉꯤꯗ ꯑꯗꯨ ꯃꯇꯝꯗꯗꯤ
ꯈꯝ
ꯍꯥꯏꯗꯤ ꯅꯣꯡꯃꯁꯨꯀꯣ ꯑꯩꯅ ꯀꯩꯅꯣ ꯇꯧꯕꯅꯦ ꯅꯤꯉꯥꯏ ꯇꯧꯕꯅꯦ ꯑꯩꯈꯣꯏ ꯏꯃꯥ ꯏꯄꯥꯁꯤꯡꯗ ꯑꯩꯗꯤ ꯑꯗꯨꯕꯗꯝꯗꯗꯤ ꯆꯥꯎꯔꯦꯗ ꯀ꯭ꯂꯥꯁ ꯑꯥꯏꯅꯥ ꯀ꯭ꯂꯥꯁ ꯅꯥꯏꯟ ꯀꯥꯔꯦꯗ ꯑꯗꯨꯃꯦ ꯍꯥꯏꯗꯤ ꯑꯩꯈꯣꯏ ꯀꯩꯅꯣ ꯑꯩꯈꯣꯏꯗꯤ ꯑꯗꯨ ꯃꯇꯝꯗ ꯁꯤꯡꯅ ꯀꯩꯅꯣ ꯇꯧꯗ꯭ꯔꯦ
ꯑ
ꯆꯥꯛ ꯊꯣꯡꯕ ꯈꯣꯠꯄꯗꯣ
ꯎꯝ
ꯑꯗꯨ ꯀꯔꯤ ꯍꯥꯏꯁꯤ꯭ꯔꯥ ꯂꯩꯇꯥꯟ
ꯑ ꯃꯩꯇꯥꯟ
ꯗꯣ ꯃꯩꯇꯥꯟꯀꯣ
ꯃꯩꯇꯟ
ꯃꯩ ꯑꯣ ꯃꯩꯇꯥꯟꯗꯣ
ꯑꯥ
ꯑꯩꯅ ꯀꯥ ꯀ꯭ꯂꯥꯁ ꯅꯥꯏꯟ ꯀꯥꯔꯤꯉꯩꯗꯅꯦ ꯑꯗꯣ ꯃꯔꯛꯇꯅꯦ ꯆꯍꯤ ꯃꯔꯛꯇꯅꯦ ꯑꯩꯁꯦ ꯑꯩꯈꯣꯏ ꯂꯣꯏꯊꯣꯛꯈ꯭ꯔꯦꯕꯀꯣ ꯑꯗꯣ ꯃꯣꯏ ꯐꯣꯟꯁꯨ ꯑꯗꯨꯝ ꯐꯥꯎꯅꯗꯦ ꯑꯩ ꯌꯨꯝ ꯂꯥꯛꯑꯦ ꯌꯨꯝ ꯂꯥꯛꯑꯦ ꯑꯗꯨꯒ ꯏꯅꯥꯎꯄꯥꯁꯨ ꯂꯥꯛ ꯃꯥꯜꯂꯦ ꯏꯕꯥꯅꯤ ꯂꯥꯥꯛ ꯃꯥꯜꯂꯦ ꯍꯥꯏꯗꯤ ꯆꯥꯛ ꯊꯣꯡꯕ ꯈꯣꯠꯄꯁꯦ ꯂꯣꯏꯊꯣꯛꯈ꯭ꯔꯦꯗꯅ ꯑꯗꯣ ꯏꯅꯥꯎ ꯅꯨꯄꯤꯗꯨꯗꯤ ꯑꯩꯈꯣꯏ ꯂꯩꯃꯤꯟꯅꯕ ꯃꯔꯨꯞ ꯂꯩꯌꯦ ꯅꯨꯄꯤ ꯑꯅꯤꯒꯣ ꯃꯗꯨꯀꯥ ꯑꯗꯨꯝ ꯍꯥꯏꯗꯤ ꯑꯩꯈꯣꯏ ꯑꯩꯈꯣꯏꯗꯤ ꯑꯗꯨꯝ ꯑꯃꯨꯛ ꯉꯟꯅ ꯂꯥꯛꯀꯅꯦꯅ ꯆꯠꯄꯅꯦꯕ
ꯑ
ꯉꯁꯤ ꯉꯁꯤꯒꯨꯝꯕ ꯅꯨꯃꯤꯗꯥꯡꯗ ꯂꯥꯛꯑꯦ ꯑꯗꯨꯒ ꯑꯩꯈꯣꯏ ꯑꯗꯨꯝ ꯂꯩꯇ꯭ꯔꯦ ꯈꯣꯠꯇ꯭ꯔꯦ ꯍꯥꯏꯌꯦ ꯑꯗꯨꯗ ꯗ
ꯑꯣ
ꯃꯩ ꯍꯧꯕꯗꯣ ꯂꯩ ꯀꯩꯅꯣꯒꯤꯗꯣ ꯎꯗꯣ ꯍꯟꯗꯛꯀꯤ ꯑꯣꯏꯅꯗꯤ ꯑꯗꯨ ꯑꯣꯏꯅ ꯊꯣꯡꯉꯨ ꯍꯥꯏꯕꯀꯣ ꯆꯠꯂꯣꯅ ꯍꯥꯏꯕ ꯑꯌꯨꯁ ꯑꯁ ꯑꯩ ꯑꯗꯨꯗ ꯀꯩꯅꯣ ꯇꯧꯕꯅꯦ ꯍꯥꯏꯗꯤ ꯎꯝ ꯑꯁꯤ ꯑꯁ ꯃꯩꯇꯥꯟꯗꯣ ꯇꯧꯗ꯭ꯔꯗꯤ ꯑꯩ ꯆꯠꯂꯑꯣꯣꯏ ꯑ ꯍꯥꯏꯕꯅꯦ ꯑꯗꯨꯗ ꯍꯥꯏꯗꯤ ꯑꯩꯁꯨ ꯉꯥꯡ ꯑꯃꯨꯛ ꯉꯥꯡꯊꯣꯛꯑꯗꯤ ꯊꯦꯝꯕ ꯌꯥꯕ ꯃꯤ ꯅꯠꯇꯦꯕ ꯑꯗꯨꯝ ꯇꯧꯕꯅꯦ ꯑ ꯑꯗꯨ ꯅꯨꯃꯤꯠꯇꯨꯗꯤ ꯑꯗꯨꯝ ꯁ꯭ꯀꯨꯜꯁꯨ ꯆꯥꯇ꯭ꯔꯦ ꯍꯥꯏꯗꯤ ꯎꯄꯥꯏꯁꯨ ꯂꯩꯕꯀꯣ ꯍꯥꯏꯗꯤ ꯏꯃꯥ ꯏꯄꯥꯁꯤꯡꯁꯨ ꯑꯗꯨ ꯑꯗꯨ ꯌꯥꯔꯣꯅ ꯈꯜꯂꯣꯕꯀꯣ ꯑꯩꯅ ꯑꯗꯨ ꯄꯨꯔꯒ ꯁꯤꯒꯣ ꯀꯔꯒ ꯃꯇꯝ ꯈꯔꯒꯤ ꯊꯣꯡꯉꯣꯅ ꯊꯣꯡꯡꯂꯒꯦꯅ ꯈꯜꯂꯨꯕꯀꯣ ꯑꯗꯨ ꯂꯣꯏꯔꯒ ꯑꯃꯨꯛ ꯃꯩꯇꯥꯟꯜꯗꯣ ꯂꯩꯕꯤꯔꯣꯏꯕ ꯑꯗꯨ ꯈꯪꯕꯒꯤ ꯑꯩꯅ ꯑꯁ ꯑꯁ ꯑ ꯃꯩꯇꯥꯟꯗ ꯂꯩꯗ꯭ꯔꯗꯤ ꯑꯩ ꯆꯥꯂꯣꯏꯅ ꯂꯨꯝꯅꯤꯡꯉꯥꯏ ꯇꯧꯋꯦ ꯑꯗ ꯅꯨꯃꯤꯠ ꯇꯔꯥ ꯑꯃꯨꯛ ꯀꯩꯅꯣ ꯇꯧꯕꯅꯦ ꯃꯤꯉꯣꯟꯗꯒꯤ ꯂꯩꯕꯀꯣ ꯐꯪꯕ ꯍꯥꯏꯕꯨꯅꯦ ꯑꯥ ꯆꯤꯡꯊꯥꯛꯇꯒꯤ ꯆꯊꯥꯛꯇꯒꯤ ꯆꯊꯥꯛꯇ ꯆꯤꯡꯊꯥꯛꯇꯒꯤ ꯉꯥꯛꯇꯅꯤꯗ ꯄꯨꯔꯥ ꯄꯨꯔꯥ ꯌꯣꯟꯕ ꯎ ꯂꯩꯕꯗꯣ
ꯎꯝ
ꯑꯗꯨꯗ ꯑꯁ ꯊꯣꯡꯉꯒ ꯑꯗꯨꯝꯀꯨ ꯀꯥꯔꯒ ꯂꯥꯛꯄꯅꯤꯅ ꯑꯩꯈꯣꯏꯗꯤ
ꯑꯩꯈꯣꯏꯗꯤ ꯑꯗꯨꯃꯛ ꯇꯔꯤ ꯑꯗꯨꯃꯛ ꯇꯧ
ꯂꯩꯇꯥꯗꯣ ꯃꯥꯒꯤ ꯀ꯭ꯋꯥꯂꯤꯇꯤ ꯐꯕ ꯐꯗꯕꯁꯨ ꯃꯌꯥꯝ ꯂꯩꯕꯀꯣ ꯀ꯭ꯋꯥꯂꯤꯇꯤ ꯐꯕꯒꯨꯝꯕꯗ ꯑꯩ ꯑꯗꯨꯝ ꯊꯣꯡꯕꯗ ꯅꯨꯡꯉꯥꯏ ꯍꯥꯏꯗꯤ ꯐꯠꯇꯕ ꯃꯌꯥꯝꯗꯨꯗꯤ ꯑꯁ ꯎꯒ ꯌꯥꯎꯁꯤꯜꯂꯒꯀꯣ ꯎꯝ ꯌꯥꯝ ꯌꯥꯎꯋꯦ ꯀꯨꯏꯅ ꯍꯥꯏꯗꯤ ꯑꯐꯕ ꯑꯐꯕ ꯑꯣꯏꯔꯗꯤ ꯀꯣꯏꯅꯁꯨ ꯑꯗꯨꯝ ꯇꯧꯋꯦ
ꯎꯝ
ꯑꯁ ꯆꯥꯛ ꯊꯣꯡꯕ ꯈꯣꯠꯄꯁꯦ ꯑꯗꯨꯝ ꯊꯣꯡꯉ ꯔ ꯃꯇꯥꯏꯗ ꯊꯥꯝꯃꯦ ꯃꯛꯇꯛꯇ ꯑꯗꯨꯝ ꯄꯥꯔꯗꯤ ꯄꯥꯔꯦ ꯑꯗꯨꯝ ꯄꯥꯔꯒ ꯂꯥꯛꯑꯦ ꯑꯗꯨ ꯃꯇꯝꯗꯗꯤ ꯑꯗꯨꯝ ꯃꯇꯥꯏꯗ ꯔꯦꯛ ꯊꯝꯃꯒ ꯄꯥꯕꯁꯨ ꯑꯗꯨꯝ ꯅꯨꯡꯉꯥꯏꯅꯦ ꯍꯧꯖꯤꯛꯇꯤ ꯑꯁ ꯑꯗꯨꯃꯥꯏ ꯑꯗꯨꯒꯤ ꯃꯇꯝꯗꯣ
ꯎ
ꯇꯧꯔꯗꯤ ꯑꯁ ꯑꯦꯛꯖꯥꯝꯒꯨꯝꯕꯁꯦ ꯌꯥꯝ ꯊꯥꯕ ꯅꯨꯡꯉꯥꯏꯕꯅꯤ
ꯍꯥꯏꯗꯤ ꯑꯁ ꯉꯥꯟꯁꯨ ꯍꯒꯂꯦ ꯑꯁ ꯀꯣꯁꯨ ꯉꯥꯟ ꯕꯅꯦ ꯅꯣ ꯑꯁꯨꯛ ꯌꯥꯝ ꯄꯥꯅꯤꯡꯕꯅꯦ ꯑꯗꯨ ꯃꯇꯝꯗꯗꯤ ꯍꯥꯏꯗꯤ ꯑꯩꯈꯣꯏ ꯀ꯭ꯂꯥꯁꯇ ꯑꯗꯨꯝ ꯑꯣꯖꯥꯁꯤꯡꯅ ꯑꯗꯨꯝ ꯈꯪ ꯃꯤꯁꯛꯇꯣ ꯑꯗꯨꯝ ꯈꯪꯅꯩꯕ ꯑꯩꯈꯣꯏ ꯀꯩꯅꯣꯗ
ꯈꯔ ꯑ ꯑꯣꯖꯥꯁꯤꯡꯅ ꯅꯨꯡꯁꯤꯕ ꯎꯝ
ꯈꯪꯗ꯭ꯔꯦ ꯍꯧꯖꯤꯛ ꯑꯗꯨ ꯃꯇꯝꯒꯤ ꯔꯦꯗꯤ ꯀꯣꯄꯗꯣ ꯑ ꯍꯧꯖꯤꯛ ꯑꯗꯨ ꯃꯇꯝꯗꯣ ꯄꯥꯕꯁꯨ ꯑꯗꯨꯝ ꯆꯪꯕ ꯌꯥꯝ ꯅꯨꯡꯉꯥꯏꯌꯦ ꯆꯥꯛ ꯊꯣꯡꯒ ꯑꯗꯨꯝ ꯄꯥꯕꯗꯣ
ꯇꯝꯅꯤ ꯍꯥꯏꯅ ꯎꯝ ꯍꯧꯖꯤꯛꯇꯤ ꯈꯔꯁꯨ ꯑꯍꯟ ꯑꯣꯏꯔꯛꯈ꯭ꯔꯦ
ꯎꯝ ꯑꯥ ꯍꯥꯏꯗꯤ ꯑꯩꯈꯣꯏꯒꯤ ꯕ꯭ꯔꯦꯟꯁꯨ ꯁꯥꯔꯞ ꯑꯣꯏ ꯑꯣꯏꯗꯅ ꯑꯗꯨ ꯃꯇꯝꯗꯗꯤ ꯍꯥꯏꯗꯤ ꯑ ꯍꯤꯁꯇ꯭ꯔꯤ ꯁꯕꯖꯦꯛꯀꯨꯝꯕꯁꯦ ꯑꯁ ꯀꯩꯅꯣꯗ ꯁꯥꯡꯉꯦꯗꯅ
ꯎꯝ
ꯑꯗꯨꯗꯣ ꯑꯗꯨ ꯑꯗꯨ ꯋꯥꯈꯥꯜꯗ ꯑꯗꯨꯃꯛ ꯑꯁꯤ ꯑꯩ ꯑꯁꯦ ꯆꯥꯛ ꯃꯨꯟꯗ꯭ꯔꯤ ꯐꯥꯎ ꯑꯁꯤ ꯟ ꯃꯨꯟ꯭ꯔꯤꯉꯩꯗ ꯑꯁꯤ ꯐꯒꯦꯅ ꯑꯗꯨꯝ ꯇꯧꯒ ꯋꯥꯈꯜꯗꯣ ꯑꯗꯨꯃꯥꯏꯅ ꯇꯧꯔꯗꯤ ꯑꯗꯨꯝ ꯄꯥꯕꯁꯨ ꯌꯥꯝ ꯅꯨꯡꯉꯥꯏꯕ ꯑꯗꯨ ꯃꯇꯝꯗꯣ ꯑꯗꯨ ꯁꯖꯤꯛ ꯒꯈꯂꯗꯤ ꯁꯖꯤꯛꯇ ꯄꯨꯥ ꯖꯤꯔꯣꯅꯦ ꯃꯤꯗꯤꯌꯝꯅꯦ
ꯎꯝ ꯑꯣꯔꯔ ꯍꯥꯏꯅꯅ ꯄꯥꯔꯔ ꯈꯥꯡꯒꯗꯤ
ꯑꯁ ꯄꯥꯔꯁꯨ ꯆꯪꯗꯦꯅꯦ ꯍꯧꯖꯤꯛꯇꯤ ꯌꯥꯝ ꯈꯦꯠ ꯅꯈꯔ ꯑꯗꯣ ꯑꯩꯈꯣꯏ ꯀꯣꯂꯦꯖ ꯀꯥꯃꯤꯟꯅꯕ ꯑꯃ ꯑ ꯅꯨꯄꯥ ꯑꯃ ꯑꯣ ꯅꯅꯪ ꯈꯪ ꯈꯪꯗꯧ ꯃꯇ ꯃꯥꯗꯣ ꯑꯩꯈꯣꯏ ꯁꯕꯖꯦꯛ ꯗꯤꯄꯥꯔꯠꯃꯦꯟ ꯄꯨꯟꯕꯀꯣ ꯑ ꯃꯥꯁꯨ ꯁꯤꯐꯥꯏ ꯆꯠꯈ꯭ꯔꯦꯌꯦ
ꯃ꯭ꯔꯥ
ꯁꯤꯌꯥꯔ ꯄꯤ ꯑꯦꯐꯗꯀꯣ ꯎ ꯆꯠ ꯌꯥꯎꯈ꯭ꯔꯦ ꯍꯥꯏ ꯑꯁꯤꯅ ꯑꯁꯤ ꯀꯦꯛ ꯑꯁꯤ ꯀꯨꯝꯁꯤ ꯗꯗꯩ ꯌꯥꯎꯔꯛꯈ꯭ꯔꯦ ꯍꯥꯏ ꯃꯥꯗꯨꯁꯨ
ꯍꯣꯏ ꯁꯅꯨꯗ
ꯑꯁ ꯑꯗꯨꯒꯨꯝꯕ ꯄꯥꯎ ꯇꯥꯔꯒ ꯑꯁ ꯋꯥꯈꯜꯗꯤ ꯅꯨꯡꯉꯥꯏꯕꯁꯨ ꯁꯨꯐꯥꯎꯋꯤ ꯅꯨꯡꯉꯥꯏꯕ ꯁꯨꯐꯥꯎꯋꯤ ꯅꯨꯡꯉꯥꯏꯕ ꯍꯥꯏꯕꯕꯨ ꯃꯣꯏꯅ ꯑꯗꯨꯝ ꯈꯟꯕꯗꯣ ꯇꯧꯈ꯭ꯔꯕ ꯅꯨꯡꯉꯥꯏꯇꯕ ꯍꯥꯏꯕꯨ ꯑꯩꯅ ꯑꯗꯨꯝ ꯃꯦꯔꯦꯝ ꯑꯣꯏꯍꯧꯕꯁꯦ ꯉꯗ ꯀꯁ ꯐꯥꯎꯦ ꯂꯩ ꯈꯪꯉꯦ ꯀꯔꯤ ꯈꯟꯕꯗ ꯑꯁ ꯀꯔꯤꯁꯨ ꯎꯗ꯭ꯔꯦꯅꯦ ꯍꯥꯥ
ꯑꯗꯨ ꯃꯥꯏ ꯈꯟꯕ ꯌꯥꯗꯦ ꯃꯣꯏꯗꯤꯗꯤ ꯍꯦꯟꯅ ꯐꯕ ꯂꯩꯔꯝꯒꯅꯤ
ꯏꯔꯗ ꯃꯤ ꯑꯣꯏꯅꯕ ꯍꯣꯠꯅꯕꯁꯦ ꯑꯁ ꯋꯥꯗꯤ ꯋꯥꯔꯝꯒꯅꯤ ꯗꯤ ꯑꯗꯨꯗꯣ ꯃꯥ ꯑꯩꯅ ꯍꯥꯏꯕ ꯁꯤꯕꯥꯥꯏ ꯆꯠꯈ꯭ꯔꯦ ꯍꯥꯏꯕꯗꯣ
ꯎ
ꯀꯣꯂꯦꯖ ꯀꯥꯔꯤꯉꯩꯗ ꯑꯗꯨꯝ ꯀꯣꯆꯤꯡꯒꯨꯝꯕ ꯈꯔ ꯂꯧꯕ ꯍꯧꯔꯦ ꯃꯥꯗꯤ ꯑꯗꯨ ꯑꯩꯉꯣꯟꯗꯒꯤꯁꯨ ꯈꯔ ꯁꯥꯡꯉꯦꯕ ꯃꯥꯗꯣ ꯇꯤꯟꯅꯕꯁꯨ ꯎꯝ ꯇꯅꯕꯁꯣꯅ ꯅꯍꯥꯟ ꯑꯩ ꯐꯣꯟ ꯇꯧꯕꯅꯦ ꯀꯣꯂꯦꯖ ꯀꯩꯅꯣꯗ ꯃꯥꯒꯤ ꯆꯦ ꯆꯥꯡꯁꯤꯡꯗꯣ ꯂꯧꯊꯣꯛꯑꯣꯅ ꯍꯥꯏꯕ ꯑꯩ ꯐꯣꯟ ꯇꯧꯗꯣ ꯁꯤ ꯄꯥꯏꯈꯠꯇꯕꯀꯣ ꯃꯥ ꯀꯥꯎꯕ꯭ꯔꯥ ꯈꯪꯗꯦ ꯀꯨꯏꯗꯤ ꯀꯨꯏꯔꯦꯕ ꯃꯥꯅ ꯀꯩꯅꯣ ꯇꯧꯕꯗꯣ
ꯑꯣ ꯉ ꯅꯥꯡ ꯅꯍꯥꯟ ꯍꯥꯏꯕꯗꯨꯔꯥ
ꯎꯝ ꯎꯝ
ꯁꯨꯅꯦ ꯏꯃꯥꯟꯅꯕ ꯑꯃ ꯂꯧꯊꯣꯛ ꯄꯣ ꯍꯥꯏꯅꯦ ꯑꯩꯅ ꯇꯗꯕꯀꯣ
ꯑꯁ ꯍꯥꯏꯕꯕꯨꯅꯦ ꯃꯥꯒꯗꯤ ꯈꯔ ꯇꯟꯕꯀꯣ ꯑꯣ ꯑꯩꯈꯣꯏ ꯁꯦꯃꯤꯁꯇꯔ ꯑꯃꯒꯤꯗꯤ ꯃꯥꯡꯈ꯭ꯔꯦ ꯍꯥꯏꯌꯦ
ꯑꯣ ꯑꯣ ꯑꯣ ꯁꯣꯏꯃ ꯂ ꯍꯥ ꯄ
ꯑꯗꯨꯗ ꯑꯁ ꯇꯟꯕꯁꯨ ꯌꯥꯎ ꯉꯥꯡꯕ ꯈꯣꯠꯄꯗꯣ
ꯎꯝ
ꯑꯁ ꯃꯣꯏ ꯅ ꯆꯠꯅꯤꯗ ꯃꯇꯝ ꯂꯧꯔꯔꯤꯕ ꯃꯇꯝ ꯃꯤꯌꯥꯝꯅ ꯂꯧꯔꯤꯕ ꯃꯇꯝꯗꯨꯗ ꯍꯥꯏꯔꯗꯤ ꯑꯗꯨꯝ ꯂꯧꯕ ꯌꯥꯕ ꯎꯝ ꯃꯣꯏꯁꯤꯦ ꯈꯔ ꯇꯣꯡꯉꯥꯟꯗꯤ ꯇꯣꯡꯉꯥꯂꯦ ꯃꯣꯏꯅ ꯂꯥꯛꯄ ꯌꯥꯗꯦ ꯎꯝ ꯂꯥꯛꯄ ꯌꯥꯗꯕꯅꯤꯅ ꯃꯣꯏꯅ ꯈꯔ ꯉꯟꯅ ꯍꯥꯏꯔꯒ ꯑꯗꯨꯃꯥꯏꯅ ꯇꯧꯕꯤꯌꯣ ꯑꯗꯨꯃꯥꯏꯅ ꯇꯧꯕꯤꯌꯣ ꯃꯣꯏꯅ ꯈꯔ ꯀꯩꯅꯣ ꯇꯧꯒꯗꯕꯅꯦꯕ ꯑꯗꯨꯒꯤ ꯃꯍꯨꯠꯇ ꯑꯩꯈꯣꯏꯅ ꯑ ꯇꯧꯔꯒ ꯂꯩꯔꯅꯤ
ꯑꯩꯈꯣꯏꯅ ꯑꯣꯏꯅ ꯍꯪꯕ
ꯑꯣ ꯑꯩꯈꯣꯏꯒꯤ ꯑꯁꯤꯗꯤ ꯑꯁ